ꯍꯜꯂꯣ
ꯍꯥ
ꯑꯣ ꯇꯥꯕ꯭ꯔꯣ
ꯇꯥꯏꯌꯦ -ꯇꯥꯏꯌꯦ ꯕꯥꯏ
ꯎꯝ ꯆꯥꯛ ꯆꯥꯔꯥꯕꯣ ꯍꯜꯂꯣ
ꯇꯥꯢ ꯑ
ꯇꯥꯗꯥꯕ꯭ꯔꯣ
ꯇꯥꯢ
ꯎꯝ ꯅꯦꯠꯋꯥꯛ ꯅꯨꯡꯉꯥꯏꯇꯦꯅꯦ
ꯍꯣꯢ ꯍꯣꯏ ꯔꯥ
ꯇꯥꯏꯌꯦ-ꯇꯥꯏꯌꯦ
ꯇꯥꯏꯌꯦ ꯑꯁ ꯅꯦꯗꯋꯥꯛ
ꯀꯥꯡꯁꯣꯏ- ꯀꯥꯡꯁꯣꯏ ꯆꯥꯏꯌꯦ
ꯑꯣ ꯍꯥꯎꯕ꯭ꯔꯣ
ꯍꯥꯎꯋꯦ ꯍꯣꯏ ꯅꯣꯏꯗꯤ
ꯑꯩꯗꯤ ꯕꯤꯟꯁ ꯕꯤꯟꯁꯒ ꯑꯂꯨ
ꯌꯦꯟꯁꯥꯡ ꯃꯥꯟꯅꯒꯦ ꯇꯧꯋꯦ
ꯍ ꯍꯥ
ꯁꯤꯖꯟ ꯑꯣꯢꯕꯅꯤꯅ
ꯑꯥ ꯁꯤꯁꯥꯟ ꯑꯣꯏꯕꯅꯤꯅ
ꯀ꯭ꯂꯥꯁ ꯆꯠꯇꯕ꯭ꯔꯣ
ꯀ꯭ꯂꯥꯁ ꯑꯗꯨꯝ ꯆꯠꯂꯤꯗ
ꯑꯣ
ꯍꯧꯖꯤꯛ ꯃꯇꯝ ꯈꯔ ꯋꯥꯠꯂꯤ
ꯄꯨꯡ ꯀꯌꯥ ꯆꯠꯇꯣꯏꯔꯤꯕ
ꯄꯨꯡꯁꯦ ꯄꯨꯡ ꯑꯃ ꯑꯃ ꯃꯈꯥꯏ ꯑꯗꯨꯋꯥꯏꯗ
ꯊꯦꯡꯉꯦꯅꯦ
ꯑꯣ ꯑꯁꯦꯡꯕꯅꯦ ꯍꯧꯖꯤꯛ ꯍꯧꯖꯤꯛꯇꯤ ꯀꯩꯗꯧꯔꯤꯅꯣ
ꯑꯩꯔꯣ
ꯑꯥ
ꯅꯪꯒ ꯋꯥꯔꯤ ꯁꯥꯔꯝꯃꯤꯅꯦ ꯀꯩꯝ ꯇꯧꯗꯦꯗ ꯍꯧꯖꯤꯛꯇꯤ
ꯑ
ꯐ꯭ꯔꯤ ꯑꯣꯏꯕ
ꯎꯝ
ꯅꯪꯗꯤ
ꯑꯩꯁꯨ ꯑꯗꯨꯝ ꯍꯤꯞꯂꯒ ꯑꯗꯨꯝ ꯋꯥꯔꯤ ꯁꯥꯔꯒ ꯂꯩꯕꯅꯤꯅ
ꯃꯥꯟꯅꯔꯦ ꯃꯥꯟꯅꯔꯦ ꯁꯥꯕ꯭ꯔꯣ ꯅꯣꯏꯔꯣꯝꯗꯗꯤ
ꯁꯥ ꯁꯥꯕꯨꯗꯤ ꯁꯥꯢ ꯍꯣꯏ
ꯎꯝ
ꯐꯥꯔꯁ ꯐꯥꯔꯁ ꯇꯥꯢꯝꯅꯤꯅꯦ ꯉꯁꯤꯅ ꯑꯍꯥꯟ ꯑꯍꯥꯟꯕꯅꯦꯕ ꯉꯁꯤꯅꯀꯣ
ꯑꯥ ꯑꯥ
ꯑꯗꯨꯗꯨ ꯑꯗꯨꯗꯒ ꯎꯝ
ꯑꯗꯨꯒꯤ ꯀꯩꯗꯧꯔꯕ
ꯑꯗꯨꯒꯤ ꯈꯔ ꯀꯩ ꯍꯥꯏꯁꯤꯔ
ꯍꯩꯇꯕꯥ
ꯑꯥ ꯍꯥꯩꯇꯕ
ꯆꯞ ꯃꯥꯟꯅꯩꯌ‌ꯦ
ꯐ
ꯑꯩꯁꯨꯅꯦ
ꯏꯁꯩ ꯑꯣꯏꯅ ꯁꯛꯄꯤꯔꯒ‌ꯦ
ꯁꯛꯑꯣꯅ
ꯂꯩꯅꯦ
ꯑꯩ ꯑꯩꯈꯣꯏ ꯎꯝ ꯀꯅꯥ ꯐ꯭ꯔꯤ ꯑꯣꯏꯕ꯭ꯔꯥꯁꯨ ꯈꯪꯒꯦ
ꯎꯝ
ꯒ꯭ꯔꯨꯞꯁꯤꯗ ꯑꯃꯪꯇ ꯇꯧꯔ ꯂꯩꯔꯦꯀꯣꯜꯁꯦ
ꯑꯣ ꯅꯪꯗꯤ ꯀꯌꯥꯝ ꯀꯨꯏꯔꯒꯦ
ꯀꯥꯔꯤ
ꯀꯌꯥꯝ ꯀꯨꯏꯔꯒꯦꯕ ꯑꯁꯤ
ꯎꯝ ꯑꯍꯥꯟꯕꯅꯦ
ꯑꯣ ꯑꯣ ꯑꯣ ꯌꯥꯏꯅꯦ ꯌꯥꯏꯅꯦ
ꯑꯩꯈꯣꯏꯁꯦ ꯑꯁꯤꯗꯒꯤ ꯁꯛ ꯈꯪꯅꯗꯣꯏꯅꯦ
ꯃꯥꯅꯦ ꯃꯥꯅꯦ ꯔꯣꯖ ꯃꯌꯥꯝꯅꯥ ꯔꯣꯁ ꯃꯌꯥꯝ ꯂꯩꯕꯅꯤꯅꯀꯣ
ꯍꯣꯏ ꯂꯩꯌꯦ ꯂꯩꯌꯦ ꯑꯩ ꯈꯪꯗꯦ ꯑꯗꯣ ꯑꯇꯣꯞꯄ ꯋꯥꯔꯤ ꯁꯥꯁꯦ
ꯑꯗꯣ ꯔꯨꯁ ꯈꯔꯗꯤ ꯂꯩꯕꯅꯦ
ꯎꯝ
ꯅꯪꯅ ꯊꯣꯡꯕ꯭ꯔꯥ ꯀꯅꯥꯅ ꯊꯣꯡꯉꯤꯅꯣ
ꯑꯩꯅ ꯊꯣꯡꯉꯦ ꯉꯁꯤꯗꯤ ꯅꯣꯏꯗꯤ
ꯑꯩꯈꯣꯏ ꯏꯇꯩꯃꯅ ꯊꯣꯡꯕꯅꯤ
ꯑꯁ ꯅꯨꯡꯉꯥꯏꯔꯦꯅꯦ ꯅꯣꯏꯗꯤ ꯅꯇꯩꯃꯥꯅ ꯊꯣꯡꯕ
ꯎꯝ
ꯑꯩꯈꯣꯏꯗꯤ ꯅꯨꯄꯥ ꯉꯥꯛꯇ ꯂꯩꯌꯦꯕꯀꯣ
ꯑꯥ
ꯑꯩꯈꯣꯏꯗ ꯑꯩꯈꯣꯏ ꯑꯗꯨꯒꯤ ꯉꯁꯤꯗꯤ ꯑꯩꯅ ꯊꯣꯡꯉꯦ ꯅꯨꯡꯗꯥꯡ ꯍꯥꯎꯔꯗꯤ ꯃꯣꯏꯅ ꯊꯣꯡꯉꯦ
ꯎꯪ
ꯍꯥꯎꯗꯕ ꯀꯥꯡꯁꯣꯏ ꯀꯩꯀꯥꯗꯤ ꯑꯩꯅ ꯊꯣꯡꯒꯅꯤꯕꯀꯣ
ꯍꯣꯏ ꯍꯣꯏ ꯎꯝ
ꯅꯣꯏ ꯃꯤ ꯀꯌꯥ ꯂꯩꯕ꯭ꯔꯣ
ꯍꯣꯏ ꯑꯗꯨꯝ ꯂꯩꯕ ꯀꯥꯡꯕꯨꯗꯣ ꯑꯗꯨꯝ ꯂꯩꯌꯦꯗ
ꯑꯣ ꯅꯪꯗꯤ ꯐꯩꯅꯦ ꯅꯇꯩꯃꯥꯒ ꯂꯩꯔꯗꯤ
ꯎꯝ ꯑꯩꯈꯣꯏꯗꯤ ꯆꯥꯛ ꯑꯩꯗꯤ ꯆꯥꯛ ꯌꯦꯟꯁꯥꯡ ꯊꯣꯡꯕ ꯍꯩꯗꯦ ꯑꯗꯨꯅꯦ ꯃꯣꯏꯅ ꯅꯨꯡꯇꯤꯒꯤ ꯊꯣꯡꯉꯦ ꯏꯇꯩꯃꯅ
ꯇꯝꯖꯤꯜꯂꯣ ꯍꯩꯅꯕ
ꯍꯣꯏ ꯇꯝꯒꯗꯕꯅꯦ ꯍꯩꯌꯦꯡꯋꯥꯏ ꯑꯥ
ꯅꯇꯩꯃꯥ ꯅꯥꯈ꯭ꯔꯗꯤ ꯆꯥꯛ ꯆꯥꯔꯔꯣꯏ ꯅꯪ ꯆꯔꯥ ꯍꯦꯜꯂꯅꯤ
ꯎꯝ ꯑꯗꯨꯕꯨ ꯇꯥꯛꯇ꯭ꯔꯦꯅꯦ
ꯆꯥꯛ ꯂꯥꯝꯃꯦ ꯍꯥꯏꯌꯣ ꯄꯨꯛ ꯏꯍꯥꯡ ꯍꯥꯡꯉ ꯂꯩꯅꯤ
ꯑꯣ ꯑꯣ
ꯑꯦ ꯁꯝꯃꯔ ꯚꯦꯀꯦꯁꯟ ꯄꯤꯗꯕ꯭ꯔꯣ ꯅꯣꯏꯒꯤ
ꯃꯔꯝ ꯕꯤꯀꯦꯁꯟ ꯑꯩꯈꯣꯏꯗꯤ ꯂꯩꯇ꯭ꯔꯦꯗ
ꯑꯍꯟ ꯑꯣꯏꯔꯕꯅꯤꯅ
ꯑꯦ ꯑꯍꯟꯁꯨ ꯅꯠꯇꯦ
ꯅꯠꯇ꯭ꯔ
ꯃꯥꯅꯦ ꯃꯥꯅꯦ
ꯍꯔꯥ ꯁꯔꯥꯛꯅꯤꯅ ꯐꯪꯗ꯭ꯔꯦ ꯑꯍꯟ ꯑꯣꯏꯗꯤ ꯐꯪꯕ ꯑꯉꯥꯡ ꯑꯣꯏꯔꯗꯤ ꯐꯪꯕ
ꯎꯝ
ꯃꯤꯗꯜꯁꯤꯗꯅꯤꯅꯦ ꯐꯪꯗ꯭ꯔꯤꯁꯦ ꯑꯩꯈꯣꯏꯒꯤ
ꯅꯣꯏꯗꯤ ꯅꯨꯡꯇꯤꯒꯤ ꯆꯥꯛ ꯆꯥꯛ ꯆꯥꯕꯗꯣ ꯑꯗꯣ ꯑꯥ ꯀꯌꯥꯃꯨꯛ ꯆꯥꯒꯦ
ꯑꯅꯤꯔꯛ
ꯑꯣ
ꯅꯣꯏꯗꯤ
ꯑꯩꯈꯣꯏꯁꯨ ꯑꯅꯤꯔꯛ ꯑꯗꯨꯝ ꯆꯥꯏꯌꯦꯗ
ꯏꯅꯥꯎ ꯅꯨꯄꯥꯗꯤ ꯑꯍꯨꯝꯔꯛ ꯆꯥꯕꯁꯨ ꯂꯩꯑꯦ ꯆꯔꯥ ꯋꯥꯟꯕ
ꯑꯥ
ꯆꯔꯥ ꯋꯥꯟꯅꯤꯡꯉꯥꯏꯁꯨ ꯕꯤꯠ ꯂꯩꯇ꯭ꯔꯦꯗ ꯈꯨꯁꯥꯗꯨꯒ
ꯄꯨꯡ ꯄꯨꯡ ꯑꯥ ꯕꯥꯔꯣ ꯄꯨꯡ ꯇꯔꯥ ꯇꯔꯥꯃꯥꯊꯣꯏ ꯑꯗꯨꯋꯥꯏꯗ ꯑꯌꯨꯛꯒꯤ ꯆꯥꯛ ꯆꯥꯥꯔꯅꯤꯅ ꯑꯗꯨꯒ
ꯎꯝ
ꯄꯨꯡ ꯃꯔꯤ ꯃꯉꯥ ꯅꯨꯡꯗꯥꯡ ꯅꯨꯡꯗꯥꯡꯗꯅ ꯄꯨꯡ ꯇꯔꯦꯠ ꯃꯥꯄꯜ ꯇꯔꯥꯗ ꯇꯔꯥꯃ ꯆꯥꯕ ꯃꯇꯝꯗ ꯌꯥꯎꯏꯤꯅꯦ
ꯎꯝ ꯊꯦꯡꯉꯤꯅꯦ ꯅꯪꯕꯨ ꯍꯧꯖꯤꯛ ꯃꯅꯤꯄꯨꯔꯗ ꯅꯠꯇ꯭ꯔꯣ
ꯃꯥꯅꯦ
ꯆꯥꯛ ꯌꯥꯝ ꯊꯦꯡꯅ ꯆꯥꯏꯅ ꯅꯣꯏꯗꯤ
ꯍꯥꯟꯅ ꯀꯩꯅꯣ ꯑꯩꯒꯤ ꯀꯩꯅꯣꯗꯣ ꯑꯩꯒꯤ ꯏꯆꯦꯗꯣ ꯍꯣꯁꯄꯤꯇꯥꯜꯗ ꯂꯩꯕꯅꯤꯅ ꯃꯉꯣꯟꯗ ꯆꯥꯛ ꯊꯤꯟꯕꯗꯣ ꯑꯗꯨ ꯆꯠꯂꯗꯤ ꯑꯃꯨꯛ ꯍꯜꯂꯛꯑꯒ ꯑꯦ ꯌꯥꯝ ꯊꯦꯡ ꯊꯦꯡꯉ ꯆꯥꯏꯑꯦꯕ ꯑꯩꯈꯣꯏꯅꯦ
ꯑ ꯑꯩꯈꯣꯏꯗꯤ ꯉꯥꯟꯅ ꯉꯥꯟꯟꯅ ꯆꯠꯊꯣꯛꯑꯦ
ꯑꯥ
ꯄꯨꯡ ꯇꯔꯥ ꯇꯥꯗ꯭ꯔꯤꯉꯩꯗ ꯑꯗꯨꯝ ꯆꯥꯏꯗ
ꯑ ꯑꯗꯨꯗ ꯍꯜꯂꯛꯑꯒ ꯏꯔꯨꯖꯔꯅꯤ ꯑꯗꯨꯒ ꯆꯥꯛ ꯆꯥꯔꯅꯤ ꯑꯗꯨꯒ ꯋꯥꯔꯁꯤꯞ ꯑꯗꯨꯅ ꯑꯗꯨꯝ ꯇꯧꯅꯤ ꯑꯗꯨꯒ ꯕꯔꯣ ꯕꯔꯣ ꯑꯗꯨꯝ ꯈꯪꯍꯧꯗꯅꯀꯣ ꯑꯗꯨꯝ ꯇꯥꯔꯦ
ꯍꯣꯏ ꯇꯧꯕꯅꯦ ꯅꯨꯡꯗꯥꯡꯗꯗꯤ ꯄꯨꯡꯁꯤꯀꯣ ꯍꯦꯛꯇ ꯇꯥꯔ ꯂꯩꯔꯝꯗꯣꯏꯅꯦ
ꯎꯝ
ꯊꯨꯅ ꯆꯠꯍꯟꯅꯤꯡꯕ ꯑꯣꯏꯔꯗꯤ ꯈꯣꯡꯁꯤꯁꯨ ꯑꯃꯇ ꯂꯦꯉꯣꯏ ꯑꯗꯨꯒ ꯇꯥꯞꯅ ꯆꯠꯄ ꯄꯥꯝꯕ ꯑꯣꯏꯔꯒꯅ ꯊꯨꯅ ꯆꯠꯈꯤꯗꯣꯏꯅꯤ
ꯑꯣꯝ ꯅꯨꯡꯊꯤꯟꯁꯦ ꯀꯩ ꯃ ꯊꯦꯛ ꯇꯧꯗꯣꯏꯅꯣ
ꯏꯁ ꯈꯥꯟꯗꯦꯗ ꯌꯦꯟꯁꯥꯡ ꯊꯣꯡꯕꯒꯤꯁꯨ ꯑꯃꯨꯛꯀ ꯃꯊꯥ ꯑꯃ ꯌꯦꯟꯁꯥꯡꯁꯨ ꯆꯞ ꯆꯞ ꯃꯥꯟꯅꯕ ꯈꯛꯇ ꯂꯩꯌꯦ ꯅꯠꯇ꯭ꯔꯥ
ꯑꯥ
ꯏꯟꯁꯥꯡ ꯅꯥꯄꯤꯁꯨ ꯏꯟꯒ꯭ꯔꯤꯗꯤꯌꯦꯟꯁꯇꯣ ꯌꯥꯝꯗꯦ ꯍꯥꯏꯕ ꯃꯥꯔꯀꯦꯠꯇꯁꯨ ꯎꯝ ꯈꯪꯗꯦ ꯀꯔꯤ ꯆꯥꯗꯣꯏꯅꯣ ꯅꯨꯡꯗꯥꯡꯗꯤ ꯃꯣꯏ ꯊꯣꯡꯗꯣꯏꯔꯝꯅꯤ ꯑꯩꯈꯣꯏꯗꯥꯈꯣꯏꯅ
ꯑꯣ ꯍꯣ ꯏꯟꯖꯥꯡ ꯈꯔ ꯍꯥꯎꯕ
ꯎꯝ
ꯍꯥꯎ ꯍꯥꯎꯕꯗꯤ ꯃꯥꯜꯂꯦ
ꯀꯦꯗꯣꯌꯦ ꯍꯥꯎꯕ ꯆꯥꯃꯟꯈ꯭ꯔꯦ ꯍꯥꯎꯗꯕꯁꯨ ꯆꯥꯁꯦ ꯍꯥꯏꯗꯣ ꯐꯥꯎꯗꯕ ꯊꯣꯡꯉꯁꯨ ꯌꯣꯠꯄ ꯌꯥꯗꯕꯗꯣ ꯇꯧꯋꯦ ꯍꯥꯏꯕ
ꯑꯣ ꯐꯔꯦ ꯐꯔꯦ ꯑꯗꯨꯗꯤ ꯀꯣ
ꯑ ꯑ
ꯑꯣ ꯐꯣꯔꯦꯟꯅ ꯑꯗꯨꯝ ꯄꯥꯎ ꯐꯥꯎꯅꯔꯁꯦ
ꯍꯣꯏ ꯍꯣꯏ ꯈꯤ ꯅꯇꯪꯁꯨ ꯇꯧꯔꯛꯑꯣ ꯐꯨꯔꯤ ꯂꯩꯕ ꯀꯥꯟꯗꯀꯣ ꯑꯧ ꯑꯥ
ꯎꯝ